ꯑꯣ ꯀꯅꯥ ꯑꯣꯏꯔꯕꯣ
ꯕꯣꯟ ꯌꯦꯡꯒꯦꯅ ꯕꯣꯟ ꯉꯥꯏꯔꯃꯤꯅꯤꯗ ꯄꯨꯡ ꯕꯥꯔꯣ ꯃꯈꯥꯏ ꯕꯥꯔꯣ ꯃꯈꯥꯏ ꯃꯔꯤ ꯃꯈꯥꯢꯒꯤ ꯕꯣꯜ ꯂꯩꯌꯦ
ꯇꯨ ꯊꯥꯔꯇꯤ ꯒꯤ
ꯑꯗꯨ ꯕꯣꯟ ꯌꯦꯡꯒꯦꯅ ꯉꯥꯏꯔ ꯌꯦꯁ ꯇꯨ ꯊꯥꯔꯇꯤꯒꯤ ꯇꯦꯟ ꯊꯥꯔꯇꯤ ꯍꯥꯏꯕ
ꯇꯦꯟ ꯊꯥꯔꯇꯤ
ꯇꯨ ꯊꯥꯔꯇꯤ ꯎꯝ ꯍꯣꯏ ꯑꯗꯨꯏ ꯇꯥꯗ꯭ꯔꯣꯏꯗꯅ
ꯑꯣ ꯀꯩꯀꯩ ꯇꯤꯝ ꯅꯣ
ꯑꯗꯨꯒꯤ ꯉꯥꯢꯔꯃꯤꯅꯦ ꯀꯩꯅꯣ ꯀꯩꯅꯣꯒ ꯇꯥꯕꯅꯤ ꯅꯣꯔꯋꯦꯒ ꯑꯃꯗꯨꯗꯤ ꯀꯩꯅꯣ ꯈꯪꯗꯦ ꯎꯝ ꯇꯥꯗ꯭ꯔ° ꯎꯝ ꯀꯩꯗꯧꯔꯤꯅꯣ ꯆꯥꯥꯛ ꯏꯁꯤꯡ ꯎꯅꯔꯕ ꯅꯠꯇ꯭ꯔꯣ
ꯎꯅꯥꯔꯦ
ꯍꯜꯂꯣ ꯀꯔꯤꯒꯤꯅꯣ ꯇꯨꯃꯤꯟꯅ ꯂꯩꯔꯤꯗꯨꯅ ꯑꯗꯨꯒ
ꯑꯩꯅ ꯉꯥꯡꯕꯁꯤ ꯇꯞ ꯇꯞ ꯇꯥꯏ ꯅꯪꯉꯣꯟ ꯑꯝꯇ
ꯀꯣꯜ ꯆꯂꯤꯔ
ꯅꯠꯇꯦ ꯑꯩꯅ ꯉꯥꯡꯕ ꯂꯣꯏꯒ꯭ꯔꯒꯅꯦ ꯁꯦꯀꯦꯟ ꯈꯔ ꯇꯞꯊꯔꯒ ꯑꯗꯥ ꯇꯥꯏ ꯍꯥꯏꯕ
ꯑꯩꯅ ꯇꯥꯏꯔꯣ ꯅꯪꯅ ꯇꯥꯏꯔꯣ
ꯅꯪꯅ
ꯑꯩꯅ ꯇꯥꯏꯕ ꯇꯥꯗꯦꯗ ꯗꯨꯝꯊꯨꯅ ꯇꯥꯏꯗ
ꯎꯝ ꯇꯥꯔꯕꯣ ꯇꯨꯃꯤꯟ ꯂꯩ ꯍꯥꯏꯕꯗꯨꯗꯅꯦ ꯑꯩ ꯉꯥꯡꯕ ꯂꯣꯏꯔꯀꯥꯟꯗ ꯑꯩꯅ ꯉꯥꯛ ꯂꯩꯔ ꯂꯩꯔꯒ ꯅꯪ ꯇꯥꯏꯑꯕ ꯍꯧꯖꯤꯛ ꯐꯔ ꯃꯥꯜꯂꯦ
ꯈꯪꯖꯕꯖꯥꯠ ꯅꯠꯇꯦꯗ ꯃꯣꯏ ꯋꯥꯔꯤꯁꯦ
ꯀꯩ ꯏꯟꯖꯥꯡ ꯆꯥꯔꯒꯦ ꯑꯩꯅ ꯍꯥꯂꯦ
ꯑꯩꯅ ꯍꯥꯥꯟꯂꯤ
ꯑꯩꯅꯥ ꯍꯥꯜꯂꯩ
ꯁꯤ ꯅꯉꯣꯟꯗ ꯅꯪ ꯉꯁꯥꯏ ꯇꯠꯂꯦ ꯍꯥꯏꯕꯗꯨꯗ ꯍꯥꯟꯅ ꯍꯪꯉꯤꯗꯨꯗꯤ ꯀꯩ ꯑꯦꯟꯁꯥꯡ ꯆꯥꯔꯒꯦꯅ ꯑꯗꯨ ꯅꯪ ꯑꯗꯨꯝ ꯈꯨꯝꯕ ꯌꯥꯏ ꯐꯖꯅ ꯑꯦꯛꯁꯄ꯭ꯂꯦꯟ ꯇꯧꯔꯒ ꯈꯨꯝꯃꯛꯑꯣ
ꯃꯥ ꯀꯩ ꯇꯨꯏꯁꯟꯅꯣ
ꯀ꯭ꯋꯦꯛ ꯃꯉꯥꯒꯤ
ꯑꯁ ꯚꯥꯏ ꯌꯦꯟꯖꯥꯡꯅ ꯃꯥꯡ ꯃꯉꯥ ꯄꯤꯔꯗꯤ ꯅꯪꯁꯨ
ꯀꯨꯃꯣ ꯀꯨꯃꯣ
ꯑꯥ ꯍꯋꯥꯏ ꯍꯋꯥꯏ ꯑꯁꯥꯡꯕꯤ ꯑꯃ ꯂꯩꯕꯗꯣ
ꯑꯣ
ꯀꯥꯡꯍꯧꯒ ꯆꯥꯕꯗꯣ ꯁꯥꯡꯁꯥꯡ ꯄꯥꯟꯕꯗꯣ ꯑꯗꯨ ꯍꯋꯥꯏꯗꯨꯅꯦ ꯌꯦꯟꯗꯦꯝꯅꯦ ꯀꯔꯣꯠꯅꯦ
ꯑꯣ
ꯏꯔꯣꯜꯂꯦꯕꯀꯣ
ꯑꯥ
ꯑꯗꯩꯗꯤ ꯑꯥ ꯆꯞ ꯃꯥꯟꯅꯩ ꯍꯧꯖꯤꯛꯀꯤ ꯍꯋꯥꯏ ꯑꯁꯥꯡꯕꯗꯣ ꯑꯗꯨꯅꯦ ꯈꯥꯃꯦꯟꯅꯦ ꯚꯦꯂꯦꯟꯗ꯭ꯔꯤꯅꯦ ꯄꯨꯂꯥꯞ ꯍꯥꯞꯆꯤꯜꯂꯒ ꯀꯥꯡꯥꯍꯥꯎ ꯑꯃ ꯉꯧꯔꯦ ꯑꯣ ꯀꯩꯅꯣꯁꯨ ꯌꯥꯎꯋꯤ ꯃꯥꯏꯔꯦꯟꯒꯤ ꯃꯔꯨꯖꯨ ꯌꯥꯎꯏ ꯀꯪꯍꯧ ꯉꯧꯔꯦ ꯑꯗꯨꯒ ꯉꯥ ꯑꯇꯥꯎꯕ ꯑꯃ ꯌꯥꯎꯔꯦ
ꯉꯥ
ꯎꯝ
ꯋꯥꯎ
ꯑꯗꯨꯒ ꯑꯗꯨꯝ ꯆꯥꯁꯟꯒ꯭ꯔꯦ ꯍꯥꯎꯇꯦꯗ
ꯑꯣ ꯀꯩꯅꯣꯁꯨ ꯌꯥꯎꯋꯦ ꯁꯪꯒꯣꯝ ꯑꯐꯝꯕꯁꯨ ꯆꯥꯏ
ꯋꯥꯎ ꯑꯗꯨꯛ ꯍꯥꯎꯕꯗꯤ ꯀꯔꯤ ꯍꯥꯏꯅꯤꯡꯉꯤꯅꯣ ꯃꯥ ꯉꯥꯡꯉꯤꯖꯤꯕꯣ
ꯇꯤ ꯌꯦꯟꯖꯨ ꯅꯠꯇꯅ
ꯏꯁ
ꯅꯪꯗꯤ ꯀꯩ ꯆꯥꯏ
ꯑꯩꯈꯣꯏꯒꯤ ꯉꯁꯤꯒꯤ ꯏꯟꯖꯥꯡꯗꯣ ꯀꯔꯤ ꯑꯩꯈꯣꯏꯖꯨ ꯆꯞ ꯃꯥꯟꯅꯩ ꯅꯣꯏꯗꯣ ꯑꯩꯈꯣꯏꯖꯨ ꯍꯋꯥꯏꯁꯥꯡꯕꯤꯗꯣ ꯇꯧꯔꯒꯅꯦ
ꯎꯝ
ꯀꯥꯡꯁꯣꯏ ꯑꯃ ꯊꯣꯡꯉꯦ ꯗꯒꯤ ꯃꯣꯔꯛ ꯑꯃ ꯃꯦꯠꯂꯦꯕꯀꯣ ꯌꯦꯔꯨꯝ ꯑꯃ ꯉꯥꯎꯔꯝꯃꯦ ꯑꯩꯅ ꯇꯧꯕꯅꯤ ꯑꯗꯥꯒꯤ ꯑꯩꯈꯣꯏ ꯏꯇꯩ ꯃꯣꯏ ꯃꯥꯜꯂꯦꯕꯀꯣ ꯉꯥ ꯊꯣꯡꯕ ꯂꯩꯔꯝꯃꯦꯕ ꯑꯗꯒꯤ ꯄꯨꯛꯂꯥꯎꯕꯤꯗꯨꯅꯦꯕ ꯊꯣꯡꯉꯤꯖꯦ ꯄꯨꯛꯂꯥꯎꯕꯤ ꯀꯩ ꯍꯥꯏꯅꯤ ꯃꯔꯨꯡ ꯌꯥꯝ ꯌꯥꯎꯕꯤꯗꯣ ꯑꯗꯨꯅꯦ ꯊꯣꯡꯉꯝꯃꯦ ꯑꯗꯨꯅ ꯂꯣꯏꯔꯝ ꯃꯥꯂꯦꯗ ꯑꯩꯈꯣꯏꯗꯤ ꯍꯥꯎꯇꯥ ꯍꯥꯎꯇꯥ ꯑꯗꯨꯝ ꯈꯔ ꯑꯗꯨꯝ ꯆꯥꯁꯟꯒꯔꯦ ꯑꯗꯨꯝ
ꯉꯥ ꯊꯣꯡꯕ ꯌꯥꯎꯗꯨꯕꯨ
ꯉꯥ ꯊꯣꯡꯕꯅ ꯍꯥꯎꯗꯅ ꯀꯌꯥꯝ ꯍꯥꯎꯗꯣꯏꯅꯣꯗ
ꯑꯗꯨ ꯄꯨꯛꯂꯥꯎꯕꯤ ꯊꯣꯡꯕꯖꯦ ꯎꯝ ꯃꯥꯗꯤ ꯃꯕꯨꯛꯇ ꯂꯣꯏꯅ ꯑꯌꯥꯝꯕ ꯆꯠꯂꯤꯗꯅꯀꯣ
ꯑꯥ
ꯃꯥꯒꯤ ꯃꯔꯨꯝꯖꯦ ꯑꯗꯨꯝ ꯍꯥꯞꯆꯟꯅꯕ꯭ꯔꯣ ꯊꯣꯡꯕꯗ
ꯃꯔꯨꯝꯗꯣ ꯑꯗꯨꯝ ꯍꯥꯞꯄꯤ ꯃꯔꯨꯝꯗꯣ ꯍꯥꯞꯄꯗ ꯃꯔꯨꯝꯖꯦ ꯍꯥꯞꯄꯅꯤꯗꯅ ꯍꯣꯏꯗꯤ ꯃꯔꯨꯝꯖꯦ ꯃꯔꯨꯝꯖꯦ ꯇꯣꯉꯥꯟꯅ ꯉꯥꯜꯂ ꯆꯥꯕ ꯈꯣꯠꯄꯖꯨ ꯑꯗꯨꯝ ꯌꯥꯏꯑꯕ ꯄꯨꯛꯂꯥꯎꯕꯤ ꯃꯔꯨꯝꯖꯦ ꯄꯨꯛꯂꯥꯎꯕꯤ ꯍꯥꯏꯗꯤ ꯍꯥꯎꯒ꯭ꯔꯕ ꯉꯥꯅꯤ ꯀꯩꯅꯣ ꯑꯗꯨꯅ ꯃꯣꯏꯗꯤ ꯃꯕꯨꯛꯇꯨ ꯃꯔꯨꯝ ꯌꯥꯝ ꯌꯥꯎꯕꯅꯤꯅ ꯃꯔꯨꯝꯗꯣ ꯑꯗꯨꯝ ꯆꯥꯛꯇ ꯉꯥꯜꯂꯒ ꯆꯥꯒꯨꯝꯕꯀꯣ ꯑꯗꯒꯤ ꯃꯔꯨꯝ ꯕꯣꯔꯥ ꯇꯧꯕꯒꯨꯝꯕ ꯑꯗꯩ ꯃꯔꯨꯝꯗꯣ ꯑꯗꯨꯝ ꯊꯣꯡꯕꯗ ꯍꯥꯞꯈꯤꯕ ꯊꯣꯡꯕꯗ ꯍꯥꯞꯄꯖꯦ ꯃꯔꯨꯝꯖꯦ ꯑꯗꯨꯝ ꯀꯥꯏꯔꯛꯀꯅꯦꯕ ꯈꯔꯇ ꯑꯣꯏꯖꯨ ꯑꯗꯨꯝ ꯐꯤꯛꯁꯇ ꯂꯩꯇꯕꯅꯦꯕ ꯑꯗꯨꯗꯣ ꯀꯥꯏꯔꯛꯄꯗꫭ ꯑꯃꯨꯛ ꯃꯥꯏ ꯀꯥꯔꯛꯄꯗꯣ ꯑꯗꯨꯝ ꯍꯥꯏꯖꯕꯩ ꯋꯥꯅꯤ ꯃꯍꯤꯗ ꯑꯗꯨꯝ ꯍꯥꯎꯕꯅꯦꯕ ꯑꯗꯨꯃꯥꯏꯟ
ꯑꯩꯈꯣꯏꯒꯤ ꯊꯣꯡꯀꯥꯟꯗꯗꯤꯀꯣ ꯑꯗꯨꯝ ꯄꯨꯂꯥꯎꯕꯤꯁꯦ ꯂꯩꯔꯛꯑꯅꯦꯕ ꯑꯗꯨꯒ ꯃꯕꯨꯛꯁꯤ ꯂꯣꯏ ꯆꯠꯈ꯭ꯔꯅꯤ ꯃꯔꯨꯝ ꯌꯥꯎꯔꯝꯃꯅꯤꯀꯣ ꯑꯗꯨ ꯑꯗꯨꯒ ꯃꯔꯨꯝꯁꯤꯗꯤ ꯊꯣꯡꯕꯗ ꯍꯥꯞꯄꯔꯣꯏꯁꯦꯅ ꯇꯥꯎꯊꯣꯛꯈꯤꯕ꯭ꯔꯥ ꯀꯩꯅꯣ ꯇꯧꯒ꯭ꯔꯅꯤ
ꯑꯥ
ꯇꯨꯒꯥ ꯗꯨꯝ ꯉꯥꯗꯨ ꯆꯥꯕ ꯌꯥꯕ ꯁꯔꯨꯛꯇꯨꯗꯤ ꯃꯕꯨꯨꯛꯇ ꯂꯣꯏ ꯆꯠꯈ꯭ꯔꯕꯅꯤꯅ ꯍꯦꯛꯇ ꯐꯅꯌꯥꯝ ꯆꯥꯎꯕ ꯂꯩꯔꯛꯑꯖꯨ ꯑꯗꯨꯝ ꯌꯥꯝꯗꯕ ꯇꯣ ꯁꯦꯝꯇꯣꯔꯛ
ꯍꯣꯏ ꯌꯥꯝꯕꯨꯗꯤ ꯌꯥꯝꯗꯕꯅꯦ ꯃꯔꯨꯝ ꯆꯠꯂꯝꯅꯤꯅ ꯉꯥꯗꯣ
ꯎꯝ ꯑꯩꯈꯣꯏꯒꯤꯗꯤ ꯍꯥꯞꯆꯟꯗꯦꯕꯀꯣ ꯃꯔꯨꯝꯗꯣ
ꯍꯥꯞꯆꯟꯗꯦꯗꯤ ꯃꯔꯨꯝ ꯊꯣꯡꯕꯗ ꯍꯥꯞꯇꯦꯕ ꯑꯗꯨ ꯅꯪ ꯃꯔꯨꯝ ꯊꯣꯡ ꯍꯥꯞꯇ ꯇꯥꯔꯗꯤ ꯅꯪ ꯑꯗꯨꯗꯤ ꯀꯩꯅꯣꯗꯣ ꯏꯟꯖꯥꯡꯗꯣ ꯌꯥꯝꯃꯝ ꯃꯔꫭꯏꯌꯦ
ꯌꯥꯝꯗꯦ ꯑꯗꯨꯝ ꯑꯗꯨꯒꯤꯅꯦ ꯑꯩꯅ ꯀꯃꯥꯏꯅ ꯊꯥꯛꯏꯖꯥꯠꯅꯣꯅ ꯃꯔꯨꯝ ꯑꯗꯨꯝ
ꯃꯔꯨꯝꯖꯦ ꯍꯥꯏꯖꯕꯋꯥꯅꯤ ꯀ‌ꯦꯖꯤꯗ ꯎ ꯑꯗꯨꯝ ꯍꯣꯏ ꯃꯌꯥꯝ ꯂꯩꯌꯦꯕ ꯀꯦꯖꯤ ꯃꯔꯤ ꯃꯉꯥ ꯇꯥꯕ ꯑꯗꯨꯝ ꯄꯨꯛꯂꯥꯎꯕꯤꯗꯗꯤ ꯄꯨꯔꯥ ꯃꯑꯣꯡ ꯑꯝꯅꯤꯍꯦ ꯃꯗꯤ ꯑꯩ ꯆꯥꯖꯨ ꯆꯥꯗꯦ
ꯍꯥꯎꯗꯧ ꯃꯥꯜꯂꯦ ꯍꯥꯏꯇꯥꯥꯔꯦ ꯃꯣꯏꯒꯤ ꯃꯣꯏꯔꯥꯡꯗꯒ ꯌꯥꯝ ꯐꯅꯩꯕ
ꯑꯗꯨꯗꫭ ꯆꯥꯗꯤ ꯆꯥꯅꯤꯡꯉꯦꯕ ꯃꯣꯏ ꯃꯣꯏꯔꯥꯡꯗꯩ ꯐꯥꯕ ꯍꯥꯏꯅ ꯇꯨꯔꯦꯟꯗꯩ ꯐꯕꯖꯨ ꯌꯥꯎꯋꯦ ꯇꯨꯔꯦꯜꯗ ꯐꯥꯕ ꯉꯥꯖꯦ ꯍꯥꯎꯋꯤꯗꯅ
ꯑꯗꯨꯝ ꯑꯩ ꯍꯥꯏ ꯑꯩꯅ ꯈꯪꯅꯤꯡꯉꯤꯖꯦ ꯃꯔꯨꯝꯗꯣꯀꯣ ꯑꯗꯨꯝ ꯃꯇꯨꯝꯒꯩꯗꯣ ꯑꯗꯨꯝ ꯍꯥꯏꯐꯦꯠ ꯃꯥꯟꯅꯗꯦ ꯍꯥꯟꯅ ꯊꯥꯎꯇ ꯇꯤꯜꯍꯧ ꯆꯅꯝ ꯉꯧꯕꯗꯨꯗ ꯃꯇꯨꯝꯗꯣ ꯈꯔ ꯑꯣꯠꯂꯒ ꯉꯍꯥꯛ ꯉꯧ ꯉꯧꯅꯕꯖꯨ ꯌꯥꯍꯧꯋꯤ ꯅꯠꯇꯕꯤꯗ ꯃꯍꯤ ꯑꯣꯏꯅ ꯂꯣꯜꯂꯒ ꯊꯥꯗꯕꯖꯨ ꯌꯥꯎꯏꯗꯅ ꯃꯇꯨꯝꯗꫭ
ꯑ
ꯑꯗꯨꯗ ꯃꯇꯨꯝ ꯑꯣꯏꯅ ꯉꯧꯕꯤꯗꯨꯗꯅ ꯑꯗꯨꯝ ꯍꯥꯞꯆꯟꯗꯣꯏꯔ ꯑꯗꯨꯖꯣ ꯃꯔꯨꯝꯖꯦ ꯍꯥꯞꯀꯦ ꯍꯥꯏꯇꯥꯔꯗꯤ
ꯇꯥꯎꯕꯗꯨꯔꯕ
ꯍꯥꯏꯗꯤ ꯇꯤꯜꯍꯧ ꯆꯅꯝ ꯉꯧꯔꯀꯥꯟꯗ ꯉꯥꯁꯦ ꯍꯥꯞꯆꯤꯜꯂꯒ ꯉꯥꯏꯍꯥꯛ ꯉꯧꯅꯕꯁꯨ ꯌꯥꯎꯋꯤꯗꯅ ꯉꯥ ꯊꯣꯡꯕꯗ
ꯎꯝ
ꯑꯗꯨꯃꯥꯏꯅ ꯊꯣꯡꯕꯗꯨꯗꯤ ꯑꯗꯨꯝ ꯃꯔꯨꯝꯁꯦ ꯍꯥꯞꯆꯤꯜꯂꯒ ꯑꯗꯨꯝ ꯃꯇꯨꯝ ꯍꯥꯞꯄꯗꯨꯗ ꯆꯞ ꯃꯥꯟꯅꯅ ꯝꯔꯨꯝꯖꯤ ꯍꯥꯞꯇꯨꯏꯔ
ꯊꯣꯡꯕꯗꯔꯕ ꯑꯗꯨꯝ ꯊꯣꯡꯕꯗ ꯑꯗꯨꯝ ꯍꯣꯏ ꯃꯔꯨꯝꯗꯨꯗꯤ ꯀꯣꯟꯅ ꯃꯍꯤ ꯍꯥꯞꯄꯀꯥꯟꯗ ꯍꯥꯞꯅꯩꯌꯦ ꯍꯥꯏꯗꯤ ꯃꯔꯨꯝꯗ ꯉꯧꯕꯗꯣ ꯉꯧꯁꯤꯟ ꯇꯥꯔꯗꯤ ꯀꯥꯏꯌꯦꯕ
ꯀꯥꯏ ꯑ ꯀꯥꯏꯗꯣꯏꯅꯤ
ꯈꯔꯁꯨꯥꯏꯀꯣ ꯈꯔꯁꯨ
ꯑꯣꯀꯦ ꯑꯣ
ꯃꯥꯏꯅ ꯍꯥꯎꯅ ꯊꯣꯡꯉꯣ ꯍꯥꯏꯕꯅꯤꯗ
ꯎꯝ ꯃꯊꯪ ꯑꯃꯨꯛ ꯊꯣꯡꯕꯗꯗꯤ ꯑꯩꯁꯨ ꯃꯔꯨꯝ ꯍꯥꯞꯆꯤꯟꯒꯦ
ꯍꯥꯞꯆꯜꯂꯣ ꯃꯍꯤꯗꯣ ꯍꯥꯎꯕꯅ ꯎꯝ ꯉꯥꯅꯕꯨ ꯍꯥꯎꯇꯦꯔꯣ ꯄꯨꯛꯂꯥꯎꯕꯤꯗ ꯑꯗꯨꯁꯨ ꯍꯥꯎꯒꯕ ꯉꯥ ꯉꯥꯅ‌ꯦ ꯀꯩꯅꫭ ꯄꯨꯛꯂꯥꯎꯕꯤ ꯍꯥꯏꯗꯣ ꯑꯇꯩ ꯉꯥꯒ ꯌꯦꯡꯅꯧꯕꯗ ꯌꯥꯗꯦꯕ
ꯍꯥꯏꯐꯦꯠ ꯊꯨꯝꯄꯦꯠꯀ ꯆꯠꯄꯅꯦ ꯍꯥꯏꯕ ꯃꯥꯒꯤ ꯃꯍꯥꯎꯁꯦ ꯆꯠꯇ꯭ꯔꯥ ꯃꯥꯒꯤ ꯃꯤꯠꯇꫭ
ꯑꯥ ꯎꯝ
ꯎꯝ
ꯎꯝ ꯑꯗꯨ ꯅꯣꯡ ꯃꯆꯥꯁꯤꯁꯦ ꯑꯩ ꯂꯩꯔꯛꯀꯦ
ꯂꯩꯔꯛꯑꯣ ꯅꯪꯒꯤ ꯀꯦꯖꯤ ꯃꯔꯤ ꯇꯥꯕꯗꯣ
ꯆꯥꯕꯗꯤ ꯌꯥꯏ ꯀꯩꯅꯣ
ꯌꯥꯏ ꯀꯩꯅꯣ ꯀꯦꯖꯤ ꯃꯔꯤ ꯇꯥꯕꯗꯣ ꯅꯪ ꯂꯩꯔꯛꯑꯣ
ꯀꯩ ꯕ
ꯅꯪ ꯀꯤꯖꯤ ꯃꯔꯤ ꯇꯥꯕ ꯍꯥꯎꯗꯧ ꯃꯥꯜꯂꯦ ꯍꯥꯏꯕꯗꯨ ꯂꯩꯔꯛꯑꯣꯕ
ꯌꯦ ꯋꯥꯔꯤꯖ‌ꯦ
ꯏꯁ ꯀꯩꯅꯣ ꯅꯪ ꯈꯨꯕꯥꯛ ꯃꯨꯛ ꯄꯥꯛꯄ ꯂꯩꯔ ꯂꯥꯛꯀꯦ ꯍꯥꯏꯔꯣ
ꯈꯨꯕꯥꯛꯃꯨꯛ ꯄꯥꯛꯄꯗꯨ ꯂꯩ ꯂꯥꯛꯑꯗꯕꯅꯤ ꯀꯩꯅꯣ ꯀꯦꯖꯤ ꯃꯈꯥꯏ ꯑꯃ ꯇꯥꯕꯗꯣ
ꯆꯥꯎꯃꯜꯂ‌ꯦ ꯄꯋꯥ ꯇꯕꯥ ꯑꯣꯏꯅ ꯂꯩꯔꯛꯑꯣ
ꯀꯩꯕ
ꯆꯥꯎꯃꯜꯂꯦ ꯀꯦꯖꯤ ꯃꯈꯥꯏꯗꯨꯗꯤ ꯄꯋꯥ ꯇꯥꯕ ꯑꯣꯏꯅ ꯂꯩꯔꯛꯑꯣ
ꯎꯝ
ꯉꯥꯕꯨ
ꯅꯪ ꯇꯨꯝꯃꯗꯨꯏꯔꯣ ꯀꯩꯗꯧꯗꯣꯏꯅꯣ
ꯑꯩꯁꯦ ꯇꯨꯝꯃꯅꯤꯗ ꯁꯨꯝ ꯀꯩꯗꯧꯔꯤꯖꯥꯠꯅꯣꯅꯥ ꯁꯨꯝ ꯍꯪꯉꯛꯏ ꯖꯥꯠꯅꯦ ꯑꯩꯒꯤꯁꯦ
ꯀꯔꯤ
ꯑꯩꯈꯣꯏ ꯏꯟꯁꯥꯡ ꯍꯥꯎꯇꯦꯅ ꯁꯨꯝ ꯅꯪ ꯀꯩ ꯆꯥꯔꯤ ꯖꯥꯠꯅꯣ ꯑꯁꯨꯝ ꯍꯪꯉꯛꯏ ꯖꯥꯠꯅꯤ
ꯏꯁꯁ
ꯎꯝ
ꯋꯥꯔꯤꯗꯣ
ꯋꯥꯔꯤꯗ
ꯑꯩꯈꯣꯏ ꯆꯤꯟꯖꯥꯛ ꯍꯥꯎꯇꯦꯗ ꯀ
ꯁꯥꯒ ꯁꯥꯕꯁꯤꯗꯅꯦ ꯑꯩ ꯁꯨꯛꯅꯨꯡ ꯅꯨꯡꯉꯥꯏꯇ꯭ꯔꯦ
ꯂꯩꯕ
ꯁꯥꯒ ꯁꯥꯕꯁꯤꯗ ꯁꯨꯝꯅꯨꯉꯥꯏꯇ꯭ꯔꯦ ꯍꯥꯏꯕ ꯆꯥꯡꯁꯨ ꯍꯥꯎꯇꯦ
ꯎ ꯍꯣꯏ ꯑꯗꯨꯒꯤ ꯀꯥꯂꯦꯟ ꯊꯥꯒꯤ ꯌꯦꯟꯁꯥꯡꯁꯦ ꯍꯥꯎꯕ ꯂꯩꯇꯦꯀꯣ ꯍ ꯑꯗꯨ ꯀꯥꯂꯦꯟ ꯌꯦꯟꯖꯥꯡ ꯍꯥꯎꯕꯗ ꯆꯨꯝꯅ ꯁꯧꯒꯔꯤ ꯍꯥꯏꯖꯟꯕꯩ ꯋꯥꯅꯤ ꯋꯥꯔꯤꯒꯤ ꯋꯥꯅꯦꯕ
ꯎꯝ
ꯀꯂ°ꯟꯗꯣ ꯑꯦꯟꯖꯥꯡ ꯍꯥꯎꯕ ꯂꯩꯇꯦ ꯑꯗꯨꯗꯒꯤ ꯅꯤꯡꯊꯝꯊꯥꯗꯤ ꯏꯟꯖꯥꯡ ꯐꯖꯅ ꯍꯥꯎꯔꯦ ꯅꯤꯡꯊꯝꯊꯥꯗ ꯍꯥꯎꯗꯕ ꯏꯟꯖꯥꯡꯕꯨ
ꯄꯪꯍꯥꯎꯗ ꯍꯥꯥꯎꯇ꯭ꯔꯥ
ꯍꯥꯎꯗ ꯍꯥꯎ ꯌꯥ
ꯍꯪꯒꯝꯗ ꯆꯥꯕꯅ°
ꯎꯝ
ꯏꯟꯇꯥ ꯁꯤꯡꯖꯨ ꯃꯒ ꯑꯁ ꯍꯪꯒꯥꯝꯗꯨꯒ ꯎ
ꯏꯁ ꯌꯔꯤꯗꯤ ꯎꯝ ꯍꯥꯡꯒꯥꯝ ꯆꯥꯕꯗ ꯅꯣꯏꯗꯔ꯭ꯗꯤ ꯅꯣꯏꯗ꯭ꯔꯦꯗꯣ ꯈꯪꯉꯤꯗꯅ
ꯎꯝ
ꯎꯝ ꯇꯧꯅꯨ ꯇꯧꯅꯨ ꯗꯨꯒꯨꯝꯕ ꯙꯞ ꯁꯞꯇꯣ
ꯍꯥꯎꯕꯅꯦ ꯍꯪꯒꯥꯝ ꯊꯣꯡꯕ
ꯊꯝ ꯊꯝꯃꯣ ꯄꯣꯟ ꯑꯧꯀ ꯇꯧꯔꯛꯑꯣ
ꯍꯣꯏ ꯍꯣꯏ